ꯇꯥꯕ꯭ꯔꯣ ꯍꯜꯂꯣ ꯇꯥꯕ꯭ꯔꯣ
ꯇꯥꯌꯦ ꯇꯥꯌꯦ
ꯑꯣ ꯀꯩꯗꯧꯃꯤꯅꯣ ꯆꯥꯛ ꯏꯁꯤꯡ ꯆꯥꯔꯕꯣ
ꯆꯥꯛ ꯏꯁꯤꯡ ꯆꯥꯗ꯭ꯔꯤꯗ ꯑꯌꯨꯛꯀꯤ ꯎꯝ ꯌꯥꯍꯧꯔꯛꯄꯒꯤ ꯕ꯭ꯔꯦꯛꯐꯥꯁ ꯆꯥꯗ ꯉꯥꯏꯔꯤꯗ
ꯀꯩ ꯀꯩ ꯆꯥꯔꯄꯥꯏ ꯐꯗꯤ
ꯌꯦꯔꯨꯝ ꯑꯐꯨꯠꯄ ꯑꯃ ꯆꯥꯥꯁꯜꯂꯦ ꯑꯗꯨꯒ ꯆꯥꯒ ꯕꯤꯁꯀꯤꯠꯀ ꯊꯛꯆꯤꯜꯂꯦ ꯀꯣꯐꯤ ꯈꯤꯇꯪ ꯍꯥꯞꯆꯤꯜꯂꯒ ꯑꯗꯒꯤ ꯊꯜꯂꯤ ꯆꯥꯛ ꯏꯁꯤꯡꯒ ꯑꯃꯛ ꯊꯣꯡꯅꯗ꯭ꯔꯤꯗ ꯑꯩꯈꯣꯏ ꯇꯦꯕꯜꯁꯦ ꯃꯁꯥ ꯅꯨꯡꯉꯥꯏꯇꯦꯅ ꯑꯃꯛ ꯍꯤꯠ ꯂꯩꯔꯦ ꯑꯗꯒꯤ ꯑꯩꯁꯨ ꯫ ꯃꯣꯏꯒꯤ ꯊꯕꯛ ꯁꯨꯕꯁꯤꯡꯗꯨꯒꯤ ꯃꯣꯏ ꯌꯣꯠꯄꯤ ꯋꯥꯠꯂꯦꯅ ꯌꯣꯠꯄꯤꯒꯤꯗ ꯑꯃꯨꯛ ꯂꯩꯔꯁꯨꯅ ꯅꯨꯄꯤ ꯑꯃꯨꯛ ꯂꯩꯔꯨꯕꯒꯤ ꯍꯜꯂꯛꯇ ꯉꯥꯏ ꯍꯧꯖꯤꯛꯇ
ꯑꯩꯁꯦ ꯕꯖꯥꯔꯗ ꯂꯩꯔꯨꯔꯣ ꯒꯥꯔꯤ ꯆꯠꯂꯨꯔꯣ ꯈꯣꯡ ꯆꯠꯂꯨꯔꯣ ꯀꯃꯥꯏꯅ ꯇꯧꯔꯤꯅꯣ
ꯒꯥꯔꯤ ꯑꯃ ꯆꯥꯗ ꯆꯠꯂꯨ ꯄꯗ
ꯑꯣ ꯑꯩꯈꯣꯏꯁꯦ ꯆꯥꯛ ꯂꯣꯏꯔꯦ c ꯆꯥꯛꯄꯗꯤꯅ ꯑꯗꯨꯝ ꯃꯣꯏꯅ ꯁꯨꯝ ꯑꯗꯨ ꯃꯤꯅꯤ ꯂꯥꯛ ꯄꯥꯛ ꯉꯥꯏꯔꯅꯤ ꯑꯗꯨꯒ ꯆꯥꯔꯅꯤ ꯑꯗꯨꯗꯤ ꯂꯣꯏꯔꯦ ꯑꯗꯨꯗꯤꯝ ꯑꯩ ꯃꯆꯥ ꯅꯨꯨꯄꯤꯗꯣ ꯖꯒꯣꯏ ꯇꯝꯕ ꯖꯒꯣꯏ ꯂꯧꯕꯗꯣ ꯆꯠꯄꯤꯔꯨꯅ ꯑꯩꯗꯣ ꯄꯨꯡ ꯅꯤꯄꯥꯟ ꯃꯈꯥꯏ ꯁ꯭ꯋꯥꯏꯗ ꯑꯃ ꯆꯠꯂꯨꯔꯕ ꯃꯥꯥꯏ ꯈ꯭ꯋꯥꯏ ꯄꯤꯛꯏ ꯃ ꯑꯊꯇꯩꯩꯁꯤ ꯂꯩꯁꯥꯕꯤ ꯌꯥꯎꯔꯦ ꯑꯗꯒꯤ ꯃꯥꯈꯛ ꯆꯥꯎꯕ ꯌꯥꯎꯔꯦ ꯃꯥꯅ ꯈ꯭ꯋꯥꯏ ꯄꯤꯛꯑꯦ ꯖꯒꯣꯏ ꯇꯝꯃꯣꯏꯗꯣ ꯃꯌꯥꯝ ꯃꯔꯛꯇꯣ ꯌꯦꯡꯕ ꯄꯤꯁꯤꯛ ꯄꯤꯛꯑꯒ ꯍꯩꯁꯨ ꯍꯩꯇꯦ ꯇꯧꯗꯣꯏ ꯃꯇꯧ ꯇꯝꯅꯉ ꯁꯥꯟꯅꯉꯥꯏ ꯍꯣꯠꯅꯕꯗ ꯑꯗꯨꯃꯨꯛ ꯂꯧꯔꯨꯔꯦ ꯍꯥꯏꯗꯤ ꯑꯩꯈꯣꯏꯒꯤ ꯃꯆꯥꯅꯨꯄꯥꯗꯣꯃꯨꯛ ꯂꯥꯛꯑꯦ ꯑꯗꯨ ꯃꯣꯏ ꯌꯧꯕꯒ ꯍꯧꯕꯒ ꯑꯥꯏꯁ ꯀ꯭ꯔꯤꯝ ꯆꯥꯈꯤꯌꯦ ꯍꯧꯖꯤꯛꯁꯨ ꯌꯥꯝ ꯏꯪꯉꯛ ꯀꯥꯏꯑꯦ ꯁꯥꯔ ꯀꯩꯅꯣ ꯑꯌ ꯉꯟꯇꯥꯁꯤꯗꯕ ꯑꯩꯅ ꯍꯣꯏ ꯍꯣꯏ ꯍꯥꯏꯃꯤꯅ ꯃꯣꯏ ꯃꯔꯤꯒꯤ ꯂꯩꯇꯗꯤ ꯑꯩꯈꯣꯏ ꯀꯥꯏ ꯃꯆꯥ ꯅꯨꯨꯄꯥꯒꯤꯅꯦ ꯑꯩꯈꯣꯏꯕꯤ ꯃꯆꯥ ꯅꯨꯨꯄꯥꯒꯤꯅꯦ ꯑꯗꯒꯤ ꯑꯩꯈꯣꯏ ꯀꯥ ꯃꯆꯥ ꯅꯦ ꯋꯥꯅꯤꯒꯤꯅꯦ ꯃꯩ ꯂꯩꯍꯨꯔꯦ ꯑꯁꯀꯤꯌꯟꯗꯣ ꯑ ꯄꯤꯖꯔꯝꯕꯅꯦ ꯑꯗꯨꯗꯨꯒꯤꯅꯦ
ꯑꯣ ꯑꯗꯨ ꯃꯣꯏ ꯑꯁꯣꯝ ꯅꯨꯄꯤ ꯃꯦꯝꯒꯤ ꯃꯤꯗꯤ ꯂꯥꯛꯇ꯭ꯔꯤꯕ
ꯄꯧ ꯃꯣꯏ ꯉꯥꯏꯔꯤ ꯃꯣꯏ ꯂꯥꯛꯑꯒ ꯑꯗꯨꯝ ꯆꯥꯏ ꯍꯣꯏ ꯏꯔꯣꯟ ꯀꯩꯗ ꯀꯩ ꯀꯩꯁꯤ ꯂꯣꯏ ꯂꯣꯏꯔꯦ ꯏꯔꯣꯟꯕ ꯇꯧꯗ ꯇꯧꯋꯦ ꯏꯔꯣꯟꯝꯕꯗꯨ ꯄꯥꯏꯒ ꯊꯥꯡꯖꯤꯟꯒꯦ ꯏꯔꯣꯟꯝꯗꯣꯅ ꯇꯧꯍꯧꯋꯦ ꯑꯗꯨꯒꯗꯨ
ꯎꯝ ꯍꯥꯎꯅꯤ ꯍꯦ ꯄꯥꯛꯅ ꯊꯥꯡꯖꯅꯤꯡꯉꯤ ꯏꯔꯣꯝꯕ ꯍꯥꯏꯗꯨꯗꯤ ꯄꯜꯂꯛꯄꯗ ꯇꯤꯟ ꯆꯨꯝꯃꯤꯕꯨꯨꯡ
ꯅꯍꯥꯟ ꯑꯩꯈꯣꯏꯒꯤꯁꯨ ꯅꯨꯡꯗꯥꯡꯗꯕꯨꯗꯤ ꯆꯥꯏꯌꯦꯕ ꯑꯗꯨꯁꯨ ꯑꯩꯅ ꯏꯁꯥ ꯅꯨꯡꯉꯥꯏ ꯐꯠꯇꯕ ꯅꯨꯃꯤꯠ ꯑꯣꯏꯈꯤꯕꯅꯤꯅ ꯑꯩꯗꯤ ꯃꯣꯔꯣꯛ ꯁꯨꯡꯍꯥꯎ ꯌꯥꯎꯗꯕꯤꯗ ꯈꯤꯇꯪꯈꯛ ꯃꯃꯤꯡꯇꯒꯤ ꯑꯣꯏꯅ ꯊꯥꯛꯇꯗꯤ ꯅꯨꯡꯉꯥꯏꯇꯦꯅ ꯇꯧꯕꯗ ꯑꯗꯨꯃꯥꯏꯅ ꯇꯧꯔꯒ ꯊꯥꯛꯑ ꯆꯥꯈꯤꯕꯅꯤꯅ ꯑꯩꯗꯤ ꯍꯥꯎꯐꯝ ꯈꯪꯈꯤꯗ꯭ꯔꯦꯕ
ꯌꯒꯥ ꯍꯧꯖꯤꯛ ꯏꯁꯥ ꯅꯨꯡꯉꯥꯏꯔꯀꯥꯟꯁꯤꯗ ꯅꯪꯅ ꯄꯜꯂꯀꯥꯟꯗ ꯑꯃꯨꯛ ꯈꯪ ꯆꯥ ꯆꯥꯅꯤꯡꯉꯛꯄ ꯀꯥꯟꯗ ꯇꯤꯟꯗ ꯆꯨꯝꯃꯦꯕ
ꯎꯝ ꯇꯥꯏꯒꯥꯏꯁꯤ ꯑꯗ ꯅꯖꯤ
ꯑꯁ ꯑꯩꯅ ꯑꯩ ꯂꯥꯛꯄ ꯉꯥꯏꯕꯗꯒꯤ ꯅꯣꯏ ꯆꯥꯛ ꯇꯣꯛꯄꯅ ꯍꯥꯜꯂꯅꯤ
ꯑꯦ ꯐꯅ ꯃꯥꯜꯂꯨꯔꯦ ꯀꯩꯅꯣ ꯑꯗꯨꯏꯁꯨ ꯑꯦ ꯂꯣꯏꯗ ꯆꯥꯊꯣꯛꯇꯁꯨ ꯅꯠꯇꯗꯐꯥꯎ
ꯎꯝ
ꯅꯣꯏ ꯇꯦꯝꯃꯗꯤ ꯀꯩ ꯑꯣꯏꯅ ꯍꯥꯏꯔꯤꯅꯣ ꯇꯥꯕ꯭ꯔꯣ ꯍꯜꯂꯣ ꯇꯥꯕ꯭ꯔꯥ
ꯏꯠꯀ ꯆꯥꯔꯕ ꯃꯣꯏ ꯉꯥꯏꯕ ꯑꯣꯏꯅ
ꯎꯝ ꯅ ꯏꯇꯩꯃꯗꯤ ꯀꯩꯅꯤ ꯍꯥꯏꯔꯤꯅꯣ
ꯀꯩ ꯑꯩꯈꯣꯏ ꯇꯤꯃꯦꯔꯥ ꯑꯁ ꯊꯕꯛ ꯇꯨꯗꯅ ꯍꯦꯟꯃꯟꯕꯒꯤ ꯑꯩꯈꯣꯏꯒꯤ ꯅꯨꯡꯗꯥꯡ ꯇꯨꯝꯕꯗꯣ ꯊꯦꯡꯉꯦꯗꯅ ꯑꯩꯈꯣꯏ ꯉꯔꯥꯡꯁꯨ ꯄꯨꯡ ꯑꯃ ꯍꯦꯜꯂꯦ ꯇꯨꯝꯃꯤꯗꯣ ꯑꯗꯨꯗꯤ ꯃꯥ ꯃꯁꯥ ꯈꯔꯁꯨ ꯑꯗꯨꯝ ꯀꯩꯅꯣ ꯇꯧꯕꯅꯦꯕ ꯅꯨꯡꯉꯥꯏꯒꯗꯕꯅꯦꯕ ꯍꯥꯏꯕꯗꯤ ꯑꯩꯈꯣꯏꯒꯤ ꯃꯁꯥ ꯐꯠꯇꯕꯒꯤ ꯑꯃꯈꯛ ꯑꯩꯈꯣꯏꯒꯤ ꯂꯥꯏꯌꯦꯡꯉꯨꯔꯒ ꯑꯩꯈꯣꯏꯒꯤ ꯀꯩꯅꯣ ꯇꯧꯕꯗꯣ ꯃꯄꯥꯟ ꯆꯠꯂꯒ ꯌꯦꯡꯉꯨꯕꯗ ꯑꯅꯤ ꯑꯍꯨꯝꯂꯛ ꯁꯨꯔꯦꯗꯅꯀꯣ ꯑꯗꯨꯒꯤ ꯃꯁꯥꯁꯨ ꯀꯌꯥ ꯀꯩꯅꯣ ꯇꯧꯗꯕꯅꯦꯕ ꯑ ꯊꯕꯛ ꯃꯌꯥꯝꯁꯤꯅ ꯁꯨꯝ ꯂꯥꯛꯍꯜꯂ ꯆꯠꯂꯕꯅꯤꯅ ꯃꯁꯥꯗꯣ ꯉꯝꯃꯛꯇꯕ ꯆꯣꯛꯊꯕ ꯌꯥꯝ ꯊꯨꯅ ꯊꯨꯅ ꯆꯣꯛꯊꯕꯗꯣ ꯇꯧꯋꯦꯕ ꯆꯥꯔꯒꯁꯨ ꯑꯩꯈꯣꯏꯒꯤ ꯃꯆꯤ ꯑꯣꯏꯗꯕ ꯍꯥꯏꯒꯗ꯭ꯔꯥ ꯑꯗꯨ ꯉꯥꯏꯍꯥꯛ ꯂꯩꯔꯒ ꯌꯥꯝ ꯊꯨꯝ ꯊꯨꯅ ꯂꯥꯝꯕꯁꯦ ꯀꯩꯅꯣ ꯑꯃꯈꯛ ꯇꯧꯋꯦꯕ ꯃꯉꯣꯟꯗ ꯑꯗꯨꯒꯤꯅꯤꯗ
ꯍꯣꯏ ꯃꯥꯁꯨ ꯑꯗꯨꯃꯥꯏꯅ ꯇꯧꯋꯦ ꯍꯥꯏꯕꯗꯤ ꯆꯥꯗꯣꯏꯅ ꯆꯥꯗꯣꯏꯅꯦꯕ ꯑꯗꯨꯒ ꯀꯩꯅꯣ ꯊꯨꯅ ꯆꯣꯛꯊꯕꯤꯗꯣ ꯃꯥꯏꯁꯨ ꯌꯦꯡꯕ ꯌꯥꯕ ꯌꯦꯡꯉꯕꯅꯤ ꯏ ꯑꯗꯨꯅꯨꯡꯁꯤ ꯐꯠꯇꯕꯩꯅꯦꯅ ꯑꯗꯨꯝ ꯍꯥꯏ ꯂꯩꯔꯒ
ꯑꯗꯨꯅꯦ ꯃꯄꯥꯟꯗ ꯄꯨꯔꯒ ꯌꯦꯡꯉꯨꯔꯁꯦ ꯑꯅꯤꯈꯛ ꯁꯨꯔꯕꯅꯦ ꯍꯟꯗꯛ ꯍꯟꯗꯛꯁꯨ ꯃꯈꯨꯗꯣ ꯈꯣꯡꯁꯦ ꯆꯠ ꯊꯥꯕ ꯌꯥꯗꯦꯅ ꯇꯧꯗꯅꯀꯣ ꯐꯝꯃꯨꯔꯒ ꯍꯧꯒꯠꯄ ꯉꯝꯗꯕ ꯑꯗꯨꯃꯥꯏꯅ ꯇꯧꯗꯅ ꯑꯃꯨꯛ ꯑꯩꯈꯣꯏ ꯁ꯭ꯋꯥꯏꯁꯤꯗ ꯌꯥꯝ ꯌꯦꯡꯕ ꯌꯥꯕ ꯑꯃ ꯌꯦꯡꯕ ꯌꯥꯕ ꯃꯌꯥꯝ ꯑꯃ ꯌꯦꯡꯉꯨꯔꯕꯅꯦ ꯑꯗ ꯃꯣꯏꯅ ꯃꯄꯥꯟꯗ ꯄꯨꯔꯒ ꯁꯤꯁꯦ ꯃꯥꯒꯤ ꯀꯩꯅꯣ ꯈꯨꯁꯤꯒꯤ ꯃꯥꯒꯤ ꯊꯥꯎꯒꯤ ꯑꯣꯏꯕ ꯁꯔꯨꯛꯇꯣ ꯋꯥꯠꯄꯅꯤ ꯈꯣꯠꯄꯅꯤ ꯑꯗꯨꯒ ꯍꯤꯗꯥꯛ ꯀꯥꯞꯇꯔ ꯌꯥꯔꯣꯏ ꯈꯣꯠꯂꯨꯅ ꯍꯥꯏꯕꯗꯒꯤ ꯑꯗꯨꯃꯥꯏꯅ ꯇꯧꯔꯒ ꯑꯩꯈꯣꯏꯁꯤꯅ ꯃꯄꯥꯟ ꯆꯠꯂꯒ ꯄꯨꯔꯀꯥꯟꯗ ꯃꯥꯁꯦ ꯑꯩꯈꯣꯏꯒꯤ ꯁꯤꯡꯂꯤ ꯅꯥꯎꯔꯤ ꯀꯔꯤ ꯀꯔꯥ ꯃꯌꯥꯝꯁꯦ ꯂꯣꯏꯅꯃꯛ ꯁꯣꯟꯊꯕ ꯑꯣꯏꯅ ꯂꯩꯔꯝꯃꯕ ꯑꯗꯨꯒꯤ ꯍꯦꯛ ꯌꯧꯕ ꯑꯗꯨꯝ ꯃꯣꯏꯅ ꯂꯥꯏꯌꯦꯡꯕ ꯑꯗꯨꯝ ꯍꯧꯈ꯭ꯔꯦ ꯑꯩꯕꯨ ꯍꯧꯕꯒ ꯅꯨꯃꯤꯠ ꯅꯤꯅꯤꯗ ꯀꯩꯅꯣ ꯁꯨꯕ ꯅꯨꯃꯤꯠꯇ ꯑꯩ ꯈꯣꯡꯁꯦ ꯊꯥꯕ ꯌꯥꯔꯦ ꯑꯗꯨꯃꯥꯏꯅ ꯇꯧꯔꯒ ꯄꯥꯎ ꯍꯥꯏꯔꯛꯑꯦ ꯑꯗꯨꯒ ꯍꯞꯇꯥꯃꯨꯛ ꯍꯞꯇꯥꯃꯨꯛꯇꯤ ꯌꯦꯡ ꯃꯥꯜꯂꯦ ꯟꯗꯥꯝ ꯑꯗꯨꯃꯥꯏ ꯌꯦꯡꯉꯀꯥꯟꯗ ꯐꯔꯦꯅ ꯇꯧꯔꯒ ꯑꯗꯨꯝ ꯊꯣꯛꯂꯛꯑꯦ ꯑꯗꯨꯗꯗꯨꯀ ꯃꯖꯒꯤ ꯑꯃꯨꯛ ꯊꯥ ꯐꯥꯔꯀꯥꯟꯗ ꯃꯣꯏꯁ ꯑꯃꯨꯛ ꯆꯦꯛ ꯇꯧꯕꯅ ꯂꯩꯌꯦꯕꯀꯣ ꯑꯗꯨꯗꯨꯒꯤ ꯆꯠꯄꯗꯨꯗꯤ ꯑꯃꯨꯛ ꯆꯠꯇ꯭ꯔꯦ ꯄꯩꯁꯥ ꯅꯨꯡꯁꯥꯒꯤ ꯐꯔꯛ ꯇꯥꯕ ꯇꯟꯖꯥ ꯊꯣꯛꯇꯅ ꯑꯃꯨꯛ ꯆꯠꯍꯧꯗ꯭ꯔꯕ ꯑꯗꯨꯁꯨ ꯀꯣ ꯑꯗꯨꯗꯒꯤ ꯑꯗꯨꯝ ꯇꯣꯛꯈ꯭ꯔꯦ ꯍꯧꯖꯤ ꯍꯧꯖꯤꯛꯁꯨ ꯑꯗꯨꯝ ꯃꯥꯁꯦ ꯀꯨꯏꯅ ꯐꯝꯖꯤꯜꯂꯨꯔꯒ ꯄꯣꯠꯂꯥꯡ ꯑꯩꯈꯣꯏꯒꯤ ꯍꯥꯊꯨ ꯍꯥꯊꯨ ꯍꯧꯒꯠꯄꯗꯣ ꯑꯗꯨꯒꯨꯝꯕꯗꯤ ꯅꯨꯡꯉꯥꯏꯇꯦ ꯍꯥꯏꯕ ꯑꯗꯨꯗꯨꯅꯝ ꯇ ꯑꯗꯨꯝ ꯍꯧꯒꯠꯄꯗꯣ ꯑꯣꯏꯌꯦꯕ ꯑꯩꯈꯣꯏ ꯁꯛꯂꯥꯎ ꯐꯝꯃꯔ ꯐꯠꯂꯥꯎ ꯍꯧꯒꯠꯄꯗꯨ ꯑꯗꯨꯝ ꯌꯥꯏꯗꯅꯀꯣ ꯑꯗ ꯃꯣꯏꯒꯤꯗꯤꯝ ꯑꯗꯨ ꯉꯝꯗꯕ ꯑꯗꯨ ꯑꯣꯏꯕ ꯑꯗꯨꯅ ꯇꯧꯔꯤꯁꯤ ꯏꯃꯨꯡꯁꯤꯗ ꯍꯛꯆꯥꯡꯁꯦ ꯅꯨꯡꯉꯥꯏ ꯍꯥꯏꯕꯁꯨ ꯑꯝꯇ ꯌꯥꯎꯗ꯭ꯔꯦ ꯑꯩꯈꯣꯏꯒꯤ ꯍꯤꯡꯉꯤꯕ ꯃꯑꯣꯡ ꯃꯇꯧꯁꯤꯅꯁꯨ ꯁ ꯑꯌꯥꯝꯕꯅꯦꯕ ꯊꯕꯛ ꯏꯟꯈꯥꯡꯒꯤ ꯁꯨꯕꯒꯤ ꯃꯑꯣꯡ ꯃꯇꯧ ꯑꯗꯒꯤ ꯆꯥꯕꯒꯤ ꯃꯇꯝ ꯅꯥꯏꯗꯕ ꯁꯒꯨꯝꯕ ꯃꯌꯥꯝꯁꯤꯅꯁꯨ ꯑꯌꯥꯝꯕ ꯁꯣꯛꯄꯅꯦꯅ ꯈꯜꯂꯦꯕ ꯁꯦꯟ ꯇꯥꯜꯂꯤꯅ ꯇꯥꯜꯂꯒꯁꯨꯀꯣ ꯅꯥꯀꯟ ꯑꯃꯔꯣꯝꯗ ꯂꯣꯏꯅꯃꯛ ꯍꯛꯆꯥꯡꯗ ꯌꯥꯔꯛꯇꯕꯅꯤꯅ ꯄꯩꯁꯥꯗꯣ ꯑꯃꯔꯣꯝꯗ ꯑꯗꯨꯝ ꯂꯣꯏ ꯆꯠꯄꯗꯣ ꯑꯗꯨ ꯑꯣꯏꯕꯗꯣ ꯑꯗꯨ ꯑꯣꯏꯌꯦꯕ ꯇꯧꯔꯤꯁꯦ
ꯍꯣꯏꯅꯦ ꯃꯄꯥꯟꯗ ꯌꯦꯡꯕ ꯍꯥꯏꯁꯦ ꯄꯩꯁꯥ ꯅꯨꯡꯁꯥ ꯑꯗꯨꯝ ꯆꯠꯂꯝꯗꯣꯏꯅꯦ ꯌꯥꯝꯁꯨ ꯌꯥꯝꯗꯣꯏꯅꯦ ꯑꯗꯣ ꯆꯠꯄꯗꯤ ꯃꯄꯥꯟꯂꯣꯝꯗ ꯆꯠꯄꯗꯤ ꯀꯅꯥ ꯀꯅꯥ ꯆꯠꯃꯤꯟꯅꯒꯦ ꯃꯥ ꯑꯗꯒꯤ ꯄꯩꯁꯥꯗꯤ ꯀꯌꯥꯃꯨꯛ ꯌꯥꯝ ꯆꯥꯎ ꯂꯣꯏꯒꯗꯦ ꯁꯅ
ꯄꯩꯁꯥꯗꯤ ꯌꯥꯝ ꯆꯪꯉꯤꯗ ꯍꯥꯏꯕꯗꯤ ꯍꯧꯖꯤꯛꯀꯤ ꯃꯇꯝꯁꯤꯗꯗꯤ ꯑꯦꯔꯣꯄ꯭ꯂꯦꯟ ꯇꯣꯡꯉ ꯆꯠꯇꯣꯏꯅꯤꯗꯣ ꯑꯗꯒꯤ ꯃꯈꯥꯗ ꯕꯁꯇ ꯀꯩꯗ ꯆꯠꯄ ꯑꯣꯏꯇꯥꯥꯔꯗꯤ ꯕꯔꯥ ꯅꯨꯡꯂꯥꯗꯣ ꯈꯤꯇꯪꯗ ꯑꯣꯏꯔꯁꯨ ꯑꯩꯈꯣꯏꯗ ꯑꯣꯏꯖꯒꯗꯧꯕꯗꯣ
ꯑꯗꯨ ꯑꯦꯔꯣꯄ꯭ꯂꯦꯟ ꯇꯣꯡꯕꯗꯗꯤ ꯃꯇꯝ ꯃꯇꯝꯒꯤ ꯀꯛꯄꯅꯤꯅ ꯂꯨꯄꯥ ꯂꯤꯁꯤꯡ ꯃꯔꯤꯗ ꯀꯛꯄ ꯌꯥꯎꯏ ꯃꯉꯥꯗ ꯀꯛꯄ ꯌꯥꯎꯏꯤ ꯇꯔꯨꯛꯇ ꯀꯛꯄ ꯌꯥꯎꯏ ꯑꯗꯨꯗꯤ ꯃꯥꯒꯤꯗꯤ ꯃꯇꯝ ꯂꯩꯇꯦꯗꯅ ꯍꯥꯟꯅ ꯑꯩꯈꯣꯏꯅ ꯊꯥ ꯑꯃ ꯑꯅꯤ ꯋꯥꯠꯂꯤꯉꯩꯗꯒꯤ ꯍꯥꯟꯅ ꯑꯩꯈꯣꯏꯅ ꯆꯠꯀꯅꯤ ꯍꯥꯏꯕꯒꯤ ꯀꯩꯅꯣꯗꯨ ꯄꯣꯠꯇꯨꯃ ꯂꯩꯔꯒꯗꯤ ꯃꯃꯥꯡ ꯃꯥꯡꯖꯧꯗꯅ ꯑꯩꯈꯣꯏꯅ ꯀꯛꯄ ꯌꯥꯕꯗꯣ ꯃꯥꯡꯖꯧꯅꯅ ꯀꯛꯑꯒꯗꯤ ꯄꯩꯁꯥꯁꯦ ꯈꯔ ꯃꯈꯩ ꯑꯃꯨꯛ ꯇꯥꯏꯌꯦꯕꯀꯣ ꯀꯣ ꯇꯥꯏ ꯍꯥꯏꯁꯤꯁꯨ ꯑꯗꯨꯝ ꯂꯨꯄꯥ ꯂꯤꯁꯤꯡ ꯑꯍꯨꯝꯒꯤ ꯃꯊꯛꯇꯤ ꯑꯗꯨꯝ ꯑꯣꯏꯗꯣꯏꯅꯤ ꯑꯗꯨ ꯃꯇꯣꯟꯝ ꯆꯠꯄ ꯌꯥꯗꯕꯅꯤꯅ ꯃꯤ ꯑꯅꯤ ꯑꯍꯨꯝꯗꯨꯅ ꯑꯗꯨꯝ ꯆꯠꯂꯦ ꯑꯗꯨꯝ ꯑꯗꯣ ꯅꯨꯄꯥ ꯑꯃ ꯌꯥꯎꯗꯕꯗꯤ ꯌꯥꯗ꯭ꯔꯦ ꯑꯗꯒꯤ ꯅꯨꯄꯤ ꯑꯃ ꯌꯥꯎꯗꯕꯁꯨ ꯌꯥꯗ꯭ꯔꯦ ꯍꯥꯏꯕꯗꯤ ꯅꯨꯄꯤ ꯅꯥꯕꯗꯒꯤ ꯅꯨꯄꯤꯗ ꯑꯗꯨꯝ ꯅꯨꯄꯤ ꯑꯃꯅ ꯁꯦꯕꯥ ꯇꯧꯖꯕꯗꯨꯅ ꯍꯦꯟꯅ ꯃꯣꯏꯗꯁꯨ ꯅꯨꯡꯉꯥꯏꯖꯗꯅꯀꯣ ꯑꯗꯨꯗꯨꯅ ꯑꯗꯨꯃꯥꯏꯅ ꯃꯤ ꯑꯍꯨꯝꯗꯤ ꯑꯗꯨꯝ ꯆꯠꯂꯦ ꯑꯣ ꯃꯤ ꯑꯍꯨꯝꯒꯤ ꯆꯠꯄꯗꯨꯗ ꯑꯗꯨꯝ ꯕꯔꯥꯗꯣ ꯑꯥ ꯌꯧꯈ꯭ꯔꯦꯗꯅ ꯍꯪꯒꯟ ꯍꯟꯗꯥꯗꯗꯤ ꯑꯗꯨꯝ ꯑꯗꯨꯝ ꯚꯔꯥꯗꯨ ꯑꯗꯨꯝ ꯂꯨꯄꯥ ꯂꯤꯁꯤꯡ ꯅꯤꯐꯨꯒꯤ ꯃꯌꯥꯥꯗꯤ ꯑꯗꯨꯝ ꯂꯩꯈ꯭ꯔꯦ ꯑꯗꯒꯤ ꯍꯦꯛ ꯌꯧꯕꯒ ꯍꯥꯟꯅ ꯃꯣꯏꯒꯤ ꯇꯦꯁ ꯅꯨꯡ ꯇꯧ ꯈꯣꯠꯂꯨ ꯍꯥꯏꯕ ꯃꯌꯥꯝꯗꯣ ꯂꯣꯏꯅꯃꯛ ꯇꯧꯕ ꯃꯇꯝꯗ ꯇꯦꯁ ꯇꯧꯕꯗꯨꯗ ꯑꯗꯨꯝ ꯂꯨꯄꯥ ꯂꯤꯁꯤꯡ ꯅꯤꯐꯨ ꯌꯥꯡꯈꯩ ꯑꯗꯨꯝ ꯆꯪꯈꯔꯦ ꯑꯗꯨꯗꯨꯅ ꯃꯣꯏꯒꯤ ꯑꯅꯥꯕ ꯌꯦꯡꯕ ꯃꯇꯨꯡ ꯍꯤꯗꯥꯛ ꯂꯥꯡꯊꯛ ꯆꯥꯔꯕ ꯃꯇꯨꯡ ꯃꯌꯥꯝ ꯌꯦꯡꯕ ꯃꯇꯝꯗ ꯂꯥ ꯃꯈꯥꯏ ꯃꯌꯥꯗꯤ ꯑꯗꯨꯝ ꯆꯪꯉꯦꯕ
ꯑꯗꯨꯗꯨꯅ ꯑꯃꯨꯛ ꯐꯔꯛ ꯇꯥꯕꯗꯒꯤ ꯑꯗꯨꯝ ꯆꯦꯛꯇꯣ ꯆꯠꯄꯗꯣ ꯉꯝꯍꯧꯗꯕꯅꯤ ꯑꯗꯨꯝ ꯆꯠꯍꯧꯗ꯭ꯔꯦꯗꯅ
ꯑꯗꯨꯏ ꯃꯇꯨꯡꯗꯒꯤ ꯌꯥꯝ ꯀꯟꯅ ꯑꯩꯈꯣꯏꯒꯤ ꯎ ꯅꯥꯕ ꯈꯣꯠꯄꯤꯕꯨꯗꯤ ꯇꯧꯗ꯭ꯔꯦꯕ ꯑ ꯀꯨꯏꯅ ꯁꯨꯝ ꯐꯝꯖꯤꯜꯂꯨꯕ ꯀꯥꯟꯗ ꯍꯧꯒꯠꯂꯛꯄ ꯃꯇꯝꯗ ꯅꯨꯡꯉꯥꯏꯇꯕꯗꯣ ꯑꯗꯨꯒꯨꯝꯕꯅꯤ ꯇꯧꯕ ꯑꯗꯒꯤ ꯍꯟꯗꯛ ꯑꯃꯨꯛ ꯎꯝ ꯑꯩꯈꯣꯏ ꯁ꯭ꯋꯥꯏꯗ ꯑꯃꯨꯛ ꯃꯁꯥꯗ ꯑꯗꯨꯝ ꯁꯨꯝ ꯍꯛꯆꯥꯡꯁꯦ ꯑꯩꯈꯣꯏꯒꯤ ꯆꯥꯔꯒꯁꯨ ꯑꯩꯈꯣꯏꯒꯤ ꯃꯆꯤ ꯑꯣꯏꯗꯕꯤ ꯑꯗꯨꯝ ꯁꯣꯟꯗ ꯅꯥꯟꯗꯕꯒꯤ ꯇꯥꯏꯞ ꯇꯧꯔꯒ ꯑꯗꯨꯝ ꯄꯥꯡꯒꯜ ꯌꯥꯎ ꯐꯠꯇꯕ ꯍꯥꯏꯇꯥꯔꯦꯀꯣ ꯑꯗꯨꯃꯥꯏꯅ ꯇꯧꯕꯗꯨꯒꯤ ꯁꯨꯝ ꯀꯩꯅꯣꯗ ꯈꯕꯔꯗ ꯀꯩꯗ ꯑꯗꯨꯝ ꯄꯥꯎ ꯃꯌꯥꯝ ꯑꯃ ꯍꯥꯞꯄꯛꯏꯗꯅ ꯁꯤ ꯁꯤꯁꯦ ꯌꯥꯝ ꯀꯥꯟꯅꯕꯅꯤ ꯁꯤ ꯊꯛꯄꯤꯌꯨ ꯑꯗꯨ ꯇꯧꯕꯤꯌꯨꯅ ꯍꯥꯏꯕ ꯃꯌꯥꯝꯗꯣ ꯑꯗꯨꯒꯤ ꯑꯃꯨꯛ ꯌꯦꯡꯕ ꯆꯠꯂꯨꯔꯕꯅꯤ ꯍꯟꯗꯛꯁꯨ ꯑꯃꯨ ꯎꯝ ꯂꯨꯄꯥ ꯂꯤꯁꯤꯡ ꯃꯥꯄꯜ ꯇꯔꯥ ꯑꯃꯨꯛꯀꯤ ꯃꯌꯥꯏꯒꯤ ꯍꯤꯗꯥꯛ ꯑꯃꯨꯛ ꯑꯩꯈꯣꯏꯒꯤ ꯃꯅꯥ ꯃꯁꯤꯡꯅ ꯁꯨꯡꯕ ꯃꯌꯥꯝ ꯑꯃ ꯇꯔꯣ ꯑꯃꯨꯛ ꯊꯛꯑꯕꯅꯦ ꯑꯗꯨꯁꯨ ꯈꯔ ꯃꯈꯩꯗꯤ ꯑꯗꯨꯝ ꯀꯥꯟꯅꯔꯤꯗ ꯀꯥꯟꯅꯔꯤꯗ ꯒ꯭ꯌꯥꯟ ꯃ ꯇꯥꯗꯦ ꯑꯗꯨꯝ ꯄꯩꯁꯥꯗꯨꯕꯨ ꯁꯨꯝ ꯆꯪꯉꯒ ꯍꯛꯆꯥꯡꯗꯗꯤ ꯀꯩꯁꯨ ꯀꯩꯅꯣ ꯇꯧꯗꯕꯗꯨ ꯑꯣꯏꯌꯦꯕ ꯇꯧꯅꯔꯤꯕꯁꯤꯕꯨ ꯇꯜꯂꯦ ꯑꯗꯨꯅ
ꯍꯣꯏꯅꯦ ꯅꯥꯔꯦꯅ ꯌꯦꯡꯗꯕꯁꯦ ꯑꯗꯨ ꯅꯣꯏꯒꯤꯗꯤ ꯌꯥꯝ ꯐꯝꯗꯨꯂ ꯊꯕꯛ ꯁꯨꯕꯖꯥꯏ
ꯍꯥꯏꯀꯥꯟꯗ ꯈ꯭ꯋꯥ ꯈꯤꯇ ꯅꯥꯔꯒ ꯐꯤ ꯁꯨꯕ ꯑꯗꯨꯅꯨꯡꯉꯥꯏꯗꯅ ꯄꯨꯡꯈꯥꯏ ꯑꯃ ꯃꯐꯝꯗ ꯅꯥꯌꯦꯕ ꯅꯣꯏꯦ ꯑꯗꯨꯝ ꯐꯝꯁꯤꯜꯂꯒ ꯊꯕꯛꯇꯣ ꯊꯕꯅ ꯊꯕꯛ ꯄꯤꯕ ꯌꯥꯏꯅꯕꯗꯤ ꯋꯥꯕꯗꯤ ꯋꯥꯈꯤꯔꯣꯏꯗ꯭ꯔꯤꯕ ꯑꯗꯨ ꯇꯥꯔꯁꯨ ꯑꯩꯣꯏꯣꯏꯅ ꯇꯨꯡ ꯀꯣꯏꯅ ꯇꯧꯔ ꯇꯧꯔ ꯀꯥꯟꯗ ꯅꯥꯔꯛꯏꯅꯦꯕ ꯏ ꯏ ꯅꯥꯎꯏ ꯃꯌꯥꯝꯗꯣ ꯂꯣꯏꯅ ꯐꯝꯗꯨꯅ ꯂꯩꯔꯅꯤ ꯀꯅꯥꯅꯣ ꯐꯗꯣꯏꯅꯣ ꯑꯗꯨꯕꯣ
ꯃꯥꯅꯦ ꯆꯍꯤ ꯃꯔꯤ ꯃꯉꯥ ꯍꯗ ꯆꯍꯤ ꯃꯔꯤ ꯃꯉꯥ ꯅꯠꯇꯦ ꯑꯩꯈꯣꯏꯃꯥ ꯂꯩꯇꯕ ꯐꯥꯎꯗ ꯆꯍꯤ ꯑꯅꯤ ꯑꯍꯨꯝ ꯁꯨꯖꯜꯂꯛꯇꯣꯔꯦ ꯆꯍꯤ ꯇꯔꯦꯠ ꯃꯨꯛꯀꯤ ꯃꯌꯥꯏꯗ ꯁꯨꯗꯣꯔꯝꯃꯅꯤ ꯑꯩꯈꯣꯏꯅ ꯊꯕꯛ ꯁꯨꯃꯥꯏꯅ ꯐꯝꯃ ꯐꯝꯃꯝ ꯁꯨꯔꯛꯏꯁꯦ ꯑꯗꯨꯗꯨꯅ ꯑꯗꯨ ꯃꯌꯥꯝꯗꯨꯒꯤ ꯀꯩꯅꯣꯅꯦꯕ ꯊꯣꯛꯂꯛꯏꯁꯦ ꯑꯩꯈꯣꯏꯅ ꯇꯧꯈꯤꯕ ꯃꯌꯥꯝꯗꯨꯒꯤ ꯀꯩ ꯍꯥꯏꯅꯤ ꯄ꯭ꯔꯥꯏꯖ ꯆꯤꯠ ꯍꯥꯏꯇꯥꯔꯦꯀꯣ ꯑꯗꯨꯅꯦꯕ ꯐꯪꯉꯁꯦ ꯂꯦꯝꯅ ꯑꯝꯇ ꯃꯥꯡꯗꯕꯅꯦ ꯃꯤ ꯁꯨꯈꯤꯕ ꯅꯣꯡꯒꯤꯈꯤꯕ ꯃꯌꯥꯝꯁꯦ ꯃꯤ ꯑꯝꯇ ꯃꯥꯡꯗꯕꯅꯦ ꯃꯩꯁꯨ ꯃꯨꯠꯊꯣꯛꯈ꯭ꯔꯦ ꯅꯣꯡꯁꯨ ꯑꯃꯨꯛ ꯀꯟꯅ ꯍꯩꯊꯔꯛꯑꯦ ꯇꯧꯔꯤꯁꯦ ꯑꯃꯨꯛ ꯊꯕꯛꯁꯨ ꯀꯟꯅ ꯁꯣꯔꯤ ꯁꯝꯗ ꯎꯝ ꯍꯣꯏ ꯍꯣꯏ ꯍꯣꯏ